ꯍꯜꯂꯣ ꯎꯝ ꯀꯩꯗꯧꯔꯤꯅꯣ ꯍꯜꯂꯣ ꯍꯜꯂꯣ ꯇꯥꯕ꯭ꯔꯣ ꯑꯁ
ꯊꯥꯕꯤ ꯈꯪꯕꯣ
ꯈꯪꯉꯦꯗ
ꯊꯕꯤ ꯆꯦ
ꯀꯅꯥꯒ
ꯍꯧꯖꯤꯛꯤ ꯏꯊꯟꯗ ꯂꯛꯑꯦ
ꯀꯔꯤ ꯇꯧꯔꯤꯒꯦ
ꯍꯥꯥ
ꯀꯔꯤ ꯇꯧꯔꯤꯒꯦ
ꯑꯩꯁꯨ ꯑ ꯉꯔꯥꯡ ꯁꯦꯡꯕ ꯂꯣꯏꯗꯕ ꯄꯣꯠ ꯆꯩꯩ ꯈꯔ ꯁꯦꯡꯡꯂ ꯅꯤ ꯂꯣꯏꯔꯦ
ꯅꯪ ꯅꯣꯏꯁꯦ ꯁꯝꯃꯔ ꯚꯦꯀꯦꯁꯟ ꯂꯣꯏꯔꯒ ꯑꯃꯨꯛ ꯂꯥꯛꯄ ꯃꯥꯂꯦꯀꯣ
ꯍꯣꯏ ꯑꯅꯧꯕ ꯍꯧꯔꯅꯤ
ꯀꯣꯂꯦꯖ ꯀꯥꯕ ꯍꯧꯔꯥꯕꯥ
ꯎꯝ ꯍꯧꯗ꯭ꯔꯤ ꯚꯦꯀꯦꯁꯟꯗꯤ ꯂꯣꯏꯈ꯭ꯔꯦ ꯍꯀꯥꯕꯨꯗꯤ ꯍꯌꯦꯡ ꯍꯪꯆꯤꯠ ꯍꯧꯔꯅꯤ
ꯍꯪꯆꯤꯠ ꯍꯥꯎꯅꯤꯕ
ꯎꯝ
ꯍꯦꯟꯖꯝ ꯈꯨꯨꯝꯃꯔ ꯊꯥꯕꯗꯣ ꯅꯣꯏꯁꯦ ꯌꯥꯝ ꯏꯁꯇ꯭ꯔꯤꯛ ꯑꯣꯏꯕ꯭ꯔꯣ
ꯍꯥꯏꯔꯅꯨ ꯀꯦꯊꯂꯤꯛ ꯁ꯭ꯀꯨꯜꯅ ꯀꯔꯤ ꯏꯁꯇ꯭ꯔꯤꯛ ꯑꯣꯏꯗꯕ ꯂꯩꯕ꯭ꯔꯥ ꯇꯥꯕ꯭ꯔꯣ ꯅꯪꯒꯤ ꯐꯣꯟꯗ꯭ꯔꯥ ꯁꯦꯡꯗꯦꯅꯦ
ꯅꯪ ꯅꯪꯁꯦ ꯊꯕꯛ ꯊꯨꯕꯅꯦ ꯀꯣ
ꯍꯥ
ꯊꯕꯛ ꯁꯨ ꯑꯣꯏꯅ ꯂꯩꯕꯅ
ꯑꯥ ꯉꯁꯥꯏ ꯇꯧꯔꯝꯕꯅꯦ ꯍꯧꯖꯤꯛꯇꯤ ꯂꯣꯏꯔꯦ
ꯑꯗꯨ ꯀꯔꯤꯒꯤ ꯃꯈꯣꯏꯅꯣꯅꯦ ꯅꯪꯒꯤ ꯕꯦꯛꯒ꯭ꯔꯥꯎꯟꯗ ꯃꯩ ꯈꯔ ꯈꯔ ꯂꯥꯛꯑꯅꯦ
ꯑꯣ ꯀꯩꯅꯣ ꯑꯩ ꯀꯩ ꯅꯣꯝꯃ ꯇꯧꯒꯦ ꯇꯧꯕꯅꯦ ꯊꯕꯛꯇꯤ ꯁꯨꯗꯦꯗ
ꯀꯩ ꯌꯦꯟꯁꯪ ꯆꯥꯒꯦ ꯉꯁꯤꯗꯦ ꯅꯣꯏ
ꯉꯁꯥꯏ ꯍꯥꯏꯈ꯭ꯔꯦ ꯀꯣꯕꯤ
ꯀꯣꯕꯤ
ꯍꯣꯏ
ꯀꯣꯕꯤ ꯈꯛꯇꯔꯣ
ꯎꯝ ꯑꯁ ꯅꯨꯡꯁꯤꯠ ꯌꯥꯝ ꯁꯤꯠꯂꯦ ꯑꯩꯒꯤ ꯐꯤꯁꯤꯡꯁꯦ ꯂꯣꯏ ꯄꯥꯏꯊꯈ꯭ꯔꯦꯅꯦ
ꯃꯄꯥꯟꯗ ꯂꯩꯕ꯭ꯔꯣꯅꯦ ꯅꯪꯁꯦ
ꯑ ꯍꯣꯟ ꯇꯥꯕ꯭ꯔꯣ ꯅꯨꯡꯁꯤꯛꯀꯦ
ꯁꯥꯗꯗ ꯀꯥꯏꯗꯒꯤ
ꯑꯁ ꯑꯩꯒꯤ ꯐꯤꯔꯣꯟꯁꯤꯡꯁꯦ ꯀ꯭ꯂꯤꯞꯅ ꯐꯥꯈꯤꯒꯦ
ꯄꯥꯝꯂꯨꯑꯦ ꯋꯥꯅ ꯁꯨꯔꯒ ꯈ꯭ꯋꯥꯡ ꯇꯦꯛꯒꯩ ꯇꯧꯋꯦ
ꯃꯥꯅꯤ ꯃꯥꯅꯤ ꯃꯥꯅꯤ
ꯎ ꯑꯩ ꯁꯤꯗ ꯀꯔꯂꯏꯗ ꯀꯣ ꯀ ꯏꯁꯅꯣꯗꯨ ꯀꯁꯦ
ꯅꯣꯏꯗꯤ ꯔꯨꯝ ꯑꯃꯗ ꯃꯤ ꯀꯌꯥ ꯂꯩꯒꯦ
ꯑꯩ ꯏꯊꯟ ꯆꯠꯂꯒꯦ
ꯑꯗꯨꯗꯤ ꯃꯤ ꯑꯃ ꯔꯣ ꯑꯃ ꯑꯃ ꯑꯃ ꯄꯤꯃꯜꯂꯦ
ꯎꯝ ꯃꯤ ꯑꯅꯤ ꯑꯅꯤ ꯂꯩꯕꯅꯦꯕꯀꯣ ꯂ ꯃꯊꯟꯗꯁꯨ ꯂꯩꯕ ꯌꯥꯏꯌꯦꯦ
ꯑꯗꯨꯗꯤ ꯐꯩꯅꯦ
ꯃꯤ ꯂꯩꯇꯕꯅꯦꯗ ꯑꯩꯈꯣꯏ ꯍꯣꯁꯇꯦꯜꯗꯨ ꯃꯤ ꯌꯥꯝ ꯂꯩꯇꯦꯕ
ꯀꯔꯤ ꯀꯒꯤꯅꯣꯅꯦ ꯅꯍꯪꯗꯤ ꯅꯗꯤ ꯅꯟꯗꯣ ꯌꯥꯝ ꯋꯥꯡꯅ ꯍꯥꯏꯕꯗꯤ ꯃꯤꯗꯣ ꯌꯥꯝꯃꯦ ꯍꯥꯏꯖ
ꯁꯤꯅꯤꯌꯔ ꯑꯩꯈꯣꯏꯗ ꯂꯣꯏ ꯆꯠꯈ꯭ꯔꯦꯕ ꯃꯤ ꯑꯅꯧꯕ ꯂꯥꯛꯇꯦ
ꯑꯣ ꯐꯥꯔꯁ ꯁꯤꯦꯃꯤꯁꯇꯔꯒꯤꯗ ꯍꯥꯎꯔꯕꯨꯛ ꯅꯣꯏ ꯀꯣꯂꯦꯖꯇ
ꯍꯣꯏ ꯃꯣꯏ ꯉꯁꯤ ꯑꯣꯔꯤꯌꯦꯟꯇꯦꯁꯟ ꯄ꯭ꯔꯣꯒ꯭ꯔꯥꯝ ꯇꯧꯕꯅꯦ
ꯑꯣ ꯑꯗꯨꯗꯤ ꯍꯌꯦꯡꯒꯨꯝꯕꯗꯤ ꯍꯌꯦꯡꯒꯨꯝꯕ ꯍꯧꯗꯕꯅꯦ ꯑꯗꯨꯗꯤ
ꯎꯝ ꯅꯨꯃꯤꯠ ꯑꯅꯤ ꯇꯧꯕꯅꯦ ꯑꯣꯔꯌꯦꯦꯟꯇꯦꯁꯟ ꯄ꯭ꯔꯣꯒ꯭ꯔꯥꯝꯗꯣ
ꯑꯣ ꯑꯠꯆꯥ
ꯑꯩꯒꯤ ꯗ꯭ꯔꯦꯁꯁꯤꯡꯁꯦ ꯅꯍꯥꯟꯈꯩ ꯂꯣꯏ ꯁꯨꯔꯒ ꯊꯝꯔꯝꯕꯅꯦꯕ
ꯑꯣ
ꯃꯅꯥꯝꯅꯥꯝ ꯊꯁꯨꯕꯃꯨ ꯇꯂ ꯍꯥ
ꯅꯣꯏ ꯍꯣꯁꯇꯦꯜꯒꯤ ꯑꯗꯨꯒ ꯒ꯭ꯔꯦꯖꯨꯋꯌꯦꯁꯟꯒꯤ ꯐꯤ ꯏꯁꯇ꯭ꯔꯛꯆꯔꯗꯣ ꯀꯃꯥꯏꯅ ꯇꯧꯒꯦ ꯍꯥꯏꯐꯦꯠ ꯑꯌꯣꯅꯦ ꯌꯦꯡꯒꯦ
ꯃꯤ ꯑꯗꯨꯝ ꯂꯤꯁꯤꯡ ꯃꯔꯤ ꯆꯃꯉꯥ
ꯂꯤꯁꯤꯡ ꯃꯔꯤ ꯆꯥꯝꯃꯉꯥ ꯄꯣꯆꯦ ꯐꯤꯀꯣ
ꯎꯝ
ꯑꯗꯨꯒ
ꯊꯥꯗ
ꯎꯝ ꯁꯦꯃꯤꯁꯇꯔꯒꯤ ꯐꯤꯅ
ꯁꯤꯃꯤꯁꯇꯔ ꯑꯩꯈꯣꯏꯒꯤ ꯐꯤꯗꯤ ꯂꯩꯇꯦꯕ ꯑꯦꯠꯃꯤꯁꯟꯒ ꯀꯣꯂꯦꯖꯀꯤ ꯆꯍꯤ ꯑꯃꯒꯤ ꯂꯤꯁꯤꯡ ꯀꯨꯟ ꯀꯨꯟꯅꯤꯊꯣꯏ ꯑꯣꯏꯕꯅꯦ ꯆꯍꯤ ꯑꯃꯒꯤ
ꯑꯣ
ꯑ ꯏꯟꯁꯇꯣꯜꯃꯦꯟ ꯏꯟꯁꯇꯣꯜꯃꯦꯟꯗ ꯊꯤꯑꯕ
ꯏꯟꯁꯇ꯭ꯔꯣꯃꯦꯟ ꯀꯌꯥꯗꯥ ꯄꯤꯗꯕ ꯏꯁꯇ꯭ꯔꯣꯃꯦꯟ
ꯑꯍꯨꯝ ꯆꯍꯤ ꯑꯃꯗ ꯑꯍꯨꯝꯃꯛꯛ ꯁꯤꯅꯤꯉꯥꯏ
ꯑꯣꯝ ꯑꯗꯨꯗꯤ ꯐꯤꯗꯤ ꯑꯗꯨꯝ ꯔꯤꯖꯅꯦꯕꯜ ꯋꯦꯅꯦ ꯅꯣꯏꯒꯤꯁꯦ
ꯎꯝ ꯁꯥꯏꯟꯁ ꯀ ꯑꯔꯠꯁ ꯀꯒ ꯃꯥꯟꯅꯗꯦꯗ ꯑꯥꯔꯠꯁꯀꯤꯅ ꯍꯦꯟꯅ ꯃꯃꯜ ꯀꯩꯅꯣꯃ ꯍꯥꯏꯁꯤꯔꯥ ꯎꯝ
ꯁꯥ ꯋꯥꯡꯕ
ꯋꯥꯡꯗꯦ ꯁꯥꯏꯟꯁꯀꯤꯅꯦ ꯁꯥꯏꯟꯁꯀꯤꯅ ꯋꯥꯡꯉꯦ ꯑꯦꯗꯃꯤꯁꯟ ꯀꯣꯃꯔꯁꯀꯤꯁꯤꯡꯁꯨ ꯁꯥꯏꯟꯁꯀꯤꯅ ꯈ꯭ꯋꯥꯏꯗꯒꯤꯩ ꯋꯥꯡꯈ꯭ꯔꯦꯗ ꯕꯥꯏꯑꯣꯇꯦꯛꯅ ꯈ꯭ꯋꯥꯏꯗꯩ ꯋꯥꯡꯕ ꯃꯥꯜꯂꯦ
ꯑꯣ ꯑꯗꯨꯒ ꯁꯦꯀꯦꯟ ꯍꯥꯟ ꯅꯣꯏꯒꯤ ꯅꯪ ꯂꯧꯗꯣ ꯁꯣꯁꯤꯌꯣꯂꯣꯖꯤ ꯍꯥꯏꯕ꯭ꯔꯣ ꯖꯨꯂꯣꯖꯤ ꯍꯥꯏꯕ꯭ꯔꯣ
ꯖꯨꯂꯣꯖꯤ
ꯂꯣꯁꯤꯗꯤ ꯂꯥꯏ ꯇꯧꯃꯜꯂꯦ ꯂꯨꯈ꯭ꯔꯣ
ꯍꯥꯏꯔꯔꯤꯕꯕꯨ ꯄꯥꯔꯗꯤ ꯂꯥꯏꯕꯅꯦ
ꯑ ꯈꯔ ꯁꯕꯖꯦꯛꯇ ꯈꯔ ꯁꯤꯁꯦ ꯈꯔ ꯂꯥꯛꯑꯦ ꯍꯥꯏꯕ ꯈꯔ ꯂꯩꯗꯅ
ꯑꯁ ꯈꯪꯗꯦꯗ
ꯐꯤꯖꯤꯛꯁ ꯀꯦꯃꯤꯁꯇ꯭ꯔꯤ ꯑꯗꯨꯗ ꯈꯔ ꯕꯥꯑꯣ ꯕꯥꯏꯑꯣꯂꯣꯖꯤꯅ ꯈꯔ ꯂꯥꯏꯑꯦꯕꯀꯣ
ꯂꯥꯛꯌꯦꯦ ꯍꯥꯏꯕꯁꯦ ꯂꯥꯛꯑꯦ ꯈꯪꯗꯩꯒꯤꯗꯃꯛꯇꯤ ꯂꯨꯔꯦ ꯀꯔꯤꯒꯤ ꯂꯧꯕ꯭ꯔꯥ ꯈꯪꯗꯦ
ꯂꯨꯑꯦꯕ ꯑꯗꯨ ꯖꯂꯣ ꯖꯣꯂꯣꯖꯤ ꯍꯥꯏꯕꯀꯣ
ꯎꯝ
ꯑꯗꯨ ꯅꯪ ꯀꯔꯤꯒꯤ ꯃꯔꯝꯗ ꯏꯁꯇꯥꯗꯤ ꯇꯧꯕ꯭ꯔꯣ ꯑꯗꯨꯒꯤ ꯁꯕꯖꯦꯛꯅ
ꯍꯥꯏꯕꯗꯤ
ꯀꯔꯤꯒꯤ ꯕ꯭ꯔꯥꯟꯁꯅꯣ ꯍꯥꯏꯕꯅꯤꯗ
ꯑꯣ ꯑꯁꯤꯗꯤ ꯂꯤꯕꯤꯡ ꯕꯤꯟꯁ ꯏꯁꯄꯤꯁꯤꯁꯀꯨꯝꯕ
ꯑꯆꯥ ꯑꯗꯨꯗꯤ ꯐꯥꯎꯅꯥ
ꯑ ꯑꯣ ꯃꯤꯁꯨ ꯁꯥꯁꯨ
ꯃꯤꯁꯨ ꯌꯧꯋꯦ
ꯍꯣꯏ ꯃꯤꯁꯨ ꯁꯥ ꯃꯈꯜ ꯑꯃꯅꯤꯅꯦꯅ
ꯎ
ꯂꯣꯏꯅꯃꯛ ꯁꯨꯛꯈ꯭ꯔꯦꯁꯤꯅ
ꯑꯆꯥ ꯑꯗꯨꯗꯤ ꯕꯦꯛ ꯄꯦꯄꯔꯒꯨꯝꯕ ꯂꯩꯕ꯭ꯔꯣ ꯅꯪꯗꯤ
ꯂꯩꯇ꯭ꯔꯤꯗ ꯍꯧꯖꯤꯛ ꯍꯧꯖꯤꯛꯀꯤꯗꯤ
ꯑꯗꯨꯗꯤ ꯂꯥꯏꯔꯤꯗꯤ ꯑꯗꯨꯝ ꯍꯥꯏꯃꯂꯦꯅꯦ ꯅꯪꯁꯦ
ꯑꯁ ꯀꯥꯏꯗꯩꯅꯣꯗ ꯄꯥꯁ ꯇꯧꯅꯕ ꯃꯤ ꯃꯔꯛꯇ ꯇꯤꯟꯕ ꯉꯝꯅꯕ ꯍꯣꯠꯅꯔꯤꯅꯦ ꯐꯥꯔꯁ ꯁꯦꯀꯦꯟꯒ ꯑꯦꯝ ꯇꯧꯗꯦ
ꯑꯗꯨ ꯑꯗꯨꯝ ꯒꯦꯁꯟꯅꯗꯤ ꯕꯦꯛ ꯂꯩꯇ꯭ꯔꯗꯤ ꯑꯗꯨꯝ ꯌꯥꯏꯗ ꯅꯠꯇ꯭ꯔꯣ
ꯎꯝ ꯑꯁ ꯈꯪꯗꯦꯗ ꯐꯪꯁꯨ ꯐꯪꯗ꯭ꯔꯁꯨ ꯆꯞ ꯃꯥꯟꯅꯕꯅꯦ ꯑ
ꯑꯁ ꯕꯛ ꯆꯥꯔꯗꯤ ꯕꯛ ꯆꯥꯔꯗꯤ ꯑꯃ ꯊꯥ ꯁꯥꯕꯅꯦꯍꯦ
ꯀꯩꯒꯤ
ꯐꯤ ꯐꯤꯞ ꯀꯨꯝꯕ ꯁꯤꯛꯁ ꯃꯤꯁꯇꯔ ꯑꯗꯨ ꯀꯥꯕ ꯀꯥꯟꯗ ꯕꯥꯏꯛ ꯆꯥꯔꯗꯤ ꯋꯥꯟ ꯌꯔꯗꯣ ꯃꯥꯡꯅꯦꯕꯀꯣ
ꯎꯝ
ꯍꯥꯏꯕꯗꯤ ꯃꯥꯁꯇꯔ ꯅ ꯇꯧꯒꯦ ꯍꯥꯏꯔꯗꯤ ꯑꯗꯨꯒꯤ ꯒ꯭ꯔꯦꯖꯨꯋꯁꯟ ꯁꯥꯔꯇꯤꯐꯤꯀꯦꯠ ꯒ꯭ꯔꯦꯖꯨꯋꯁꯟ ꯂꯣꯏꯕꯒꯤ ꯁꯥꯔꯇꯤꯐꯤꯀꯦꯠ ꯐꯪꯗ꯭ꯔꯣꯏꯗꯤ ꯄꯣꯁꯠꯇꯣ ꯇꯧꯕ ꯌꯥꯔꯣꯏꯕꯀꯣ
ꯑꯣ
ꯑꯗꯨꯗꯤ ꯑꯗꯨꯗꯤ ꯅꯦꯛꯁ ꯏꯌꯥꯔ ꯅꯪꯒꯤ ꯖꯨꯅꯤꯌꯔꯈꯣꯏꯕꯨ ꯄꯨꯜꯂꯒ ꯄꯕꯦꯛ ꯄꯔꯗꯣ ꯑꯃꯨꯐꯛ ꯊꯥꯔꯅꯦꯕ
ꯑꯣ ꯑꯃꯨꯛ ꯉꯥꯏꯅꯦ ꯉꯥꯏꯔꯣ
ꯍꯣꯏ ꯑꯃꯨꯛ ꯑꯃꯨꯛꯉꯥꯏꯅꯤ ꯒ꯭ꯔꯦꯖꯨꯑꯦꯁꯟ ꯂꯣꯏꯕꯒꯤ ꯁꯥꯔꯇꯤꯐꯤꯀꯦꯠ ꯐꯪꯗ꯭ꯔꯗꯤ ꯑꯦꯠꯃꯤꯁꯟ ꯇꯧꯕ ꯌꯥꯔꯣꯏ ꯃꯥꯁꯇꯔꯒꯤꯗꯣ ꯑꯗꯨ ꯐꯤꯐꯀ ꯁꯤꯛꯁꯇꯤ ꯁꯤꯃꯤꯇꯔꯗꯤ ꯕꯦꯛ ꯇꯥꯔꯗꯤ ꯐꯛ ꯇꯥꯏꯔ ꯐꯥꯔꯁ ꯊꯥꯔꯠ ꯐꯣꯔꯗꯤ ꯇꯥꯔꯁꯨ ꯈꯔ ꯌꯥꯏ ꯈꯔ ꯃꯦꯅꯦꯖ ꯍꯥꯏꯕ ꯍꯥꯏꯕ ꯇꯥꯔꯦꯀꯣ
ꯎꯝ
ꯑꯁ ꯑꯩꯈꯣꯏꯗꯤ ꯒ꯭ꯔꯦꯖꯨꯋꯦꯁꯟ ꯇꯧꯔ ꯀꯥꯟꯗꯗꯤ ꯕꯦꯛꯇꯤ ꯐꯖꯅ ꯆꯥ ꯆꯥꯍꯦ
ꯑꯩꯈꯣꯏꯗꯤ ꯑꯁꯀ ꯅꯨꯡꯇꯤꯒꯤ ꯑꯗꯨꯝ ꯆꯠꯄꯅꯤꯅ ꯄꯥꯗꯦ ꯍꯥꯏꯔꯁꯨ ꯑꯣꯖꯥꯅ ꯇꯥꯛꯄꯤꯕꯗꯣ ꯑꯗꯨꯝ ꯈꯔ ꯀꯩꯅꯣ ꯇꯧꯕ ꯉꯝꯃꯤꯗ
ꯂꯥꯛꯏ ꯃꯥꯜꯂꯦ ꯑꯗꯨꯗꯤ
ꯍꯥꯥ
ꯑꯦꯛꯖꯥꯝꯗꯤ ꯌꯥꯝ ꯂꯨ
ꯍꯥꯏꯔꯅꯨ ꯑꯦꯛꯖꯥꯝ ꯑꯩ ꯌꯦꯡꯅꯤꯡꯗꯦ ꯐꯥꯗꯔꯒ ꯁꯤꯁꯇꯔ ꯃꯁꯛꯇꯨ
ꯀꯣꯏꯁꯟ ꯄꯦꯄꯔꯒꯨꯝꯕꯩꯗꯤ ꯅꯣꯏ ꯁ꯭ꯀꯨꯜꯗꯒ ꯑꯗꯨꯝ ꯁꯦꯡꯅ ꯇꯧꯃꯜꯂꯦ
ꯎꯝ ꯑꯣꯇꯣꯅꯣꯃꯁꯅꯤ ꯅꯀꯣ
ꯍꯣꯏ ꯑꯗꯨꯗꯤ ꯈꯔ ꯌꯥꯏꯑꯕ ꯁꯤꯗꯤ ꯃꯅꯤꯄꯨꯔ ꯌꯨꯅꯤꯚꯔꯁꯤꯇꯤ ꯃꯈꯥꯗ ꯂꯩꯔꯗꯤ ꯑꯗꯨꯗꯤ ꯐꯛꯊꯥꯅꯦꯕꯀꯣ
ꯍꯣꯏ ꯑꯥ ꯅꯍꯥꯟꯃꯨꯛ ꯑꯃꯔꯛꯀꯔꯥ ꯀꯗꯥꯏꯗꯒꯤꯅꯣ ꯑꯥꯎꯠꯁꯥꯏꯇꯒꯤ ꯀꯃꯥꯏ ꯃꯣꯏꯁꯦ ꯑꯣꯠ ꯏꯚꯟ ꯁꯤꯃꯤꯁꯇꯔ ꯂꯩꯌꯦꯅ
ꯑꯥ
ꯑꯗꯨꯒꯤ ꯃꯇꯨꯡ ꯏꯜꯂꯦꯗ ꯐꯥꯗꯔꯅ ꯀꯣꯏꯁꯟꯗꯨ ꯆꯨꯁ ꯇꯧꯕꯅꯤꯅꯀꯣ ꯊꯥꯔꯝꯗꯥꯏꯗ ꯑꯇꯣꯞꯄꯒꯤ ꯀꯣꯂꯦꯖꯇꯒꯤ ꯄꯨꯔꯛꯄꯒ ꯑꯩꯈꯣꯏꯒꯤ ꯀꯣꯂꯦꯖꯅ ꯁꯦꯝꯕꯒ ꯃꯥꯅ ꯆꯨꯁ ꯇꯧꯕꯗꯣ ꯑꯣꯏꯅ ꯊꯥꯔꯅꯤꯅ
ꯑꯣ
ꯑꯗꯨꯃꯥꯏꯅ ꯇꯧꯕꯅꯤꯅ ꯗꯥꯎ ꯗꯥꯎ ꯑꯃ ꯃꯇꯨꯡ ꯄꯣꯜꯂꯤꯗ
ꯑꯗꯨꯗꯗꯤ ꯀꯃꯥꯏꯅ ꯇꯧꯒꯦ ꯋꯦꯗꯔꯗꯤ ꯌꯥꯝ ꯁꯥꯕ꯭ꯔꯣ ꯑꯗꯨꯝ ꯂꯩꯕꯗꯣ ꯀꯃꯥꯏ ꯇꯧꯒꯦ ꯇꯦꯝꯄꯔꯦꯆꯔꯒꯨꯝꯕꯗꯤ
ꯁꯥꯗꯦꯗ ꯎꯝ ꯎꯝ ꯂꯩ ꯊꯕꯛ ꯇꯧꯗ꯭ꯔꯗꯤ ꯏꯪꯕꯅꯤꯗꯨ ꯃꯁꯤꯗ ꯂꯩꯕ ꯅꯨꯡꯉꯥꯏꯌꯦ ꯃꯐꯝꯗꯣ
ꯑꯣ ꯁꯣꯅꯥꯄꯇꯤ ꯁꯦꯅꯥꯄꯇꯤ ꯗꯦꯠꯇꯨ ꯂꯩꯕꯗꯤ ꯅꯨꯡꯉꯥꯏꯕꯅꯦ
ꯍꯣꯏ ꯁꯦꯅꯥꯄꯇꯤꯗꯤ ꯑꯃꯗꯤ ꯁꯥꯕꯅꯦ ꯑꯗꯨꯝ
ꯁꯅꯥꯞꯇꯤꯒ ꯑꯗꯨꯗꯣ ꯈꯔ ꯃꯅꯥ ꯇꯧꯃꯜꯂꯦ ꯋꯦꯗꯔꯗꯤ ꯀꯃꯥꯏꯅ ꯇꯧꯕꯅꯣ ꯈꯪꯕ꯭ꯔꯣ
ꯁꯦꯅꯥꯄꯇꯤꯗꯒꯤꯗꯤ ꯁꯤꯅ ꯍꯦꯟꯅ ꯅꯨꯡꯉꯥꯏꯌꯦꯗ ꯁꯦꯅꯥꯄꯇꯤꯗꯨ ꯌꯥꯝ ꯁꯥꯏꯌꯦꯕ ꯃꯤꯁꯨ ꯌꯥꯝꯕꯅꯤꯅ ꯁꯤꯗꯗꯤ ꯃꯤ ꯌꯥꯝ ꯌꯥꯝꯗꯦꯕ ꯑꯗꯨꯒ ꯈꯔꯁꯨ ꯆꯤꯡ ꯃꯊꯛ ꯑꯣꯏꯕ
ꯋꯤꯟꯇꯔꯗꯗꯤ ꯌꯥꯝ ꯏꯪ
ꯎꯐ ꯁꯦꯅꯥꯄꯇꯤ ꯑꯁꯤ ꯁꯤꯅ ꯍꯦꯟꯅ ꯏꯪꯉꯦ ꯁꯦꯅꯥꯄꯇꯤꯗꯒꯤ
ꯅꯣꯏ ꯅꯣꯏꯅ ꯍꯧꯖꯤꯛ ꯂꯩꯕ ꯃꯐꯝꯅ ꯏꯪꯉꯦꯕ ꯏꯪꯕ ꯍꯦꯜꯂꯦꯕ
ꯍꯣꯏ ꯍꯣꯏ
ꯑꯗꯨ ꯊꯛꯇꯅꯤ ꯍꯦ
ꯑꯁ ꯏꯪꯗꯤ ꯏꯪꯕꯅꯦꯍꯦ ꯑꯗꯨꯝ ꯖꯅꯋꯥꯔꯤꯗꯅ ꯍꯦꯟꯅ ꯏꯪꯕ
ꯏꯪꯕꯅꯤ ꯁꯅꯥꯞꯇꯤꯗꯁꯨ ꯋꯤꯟꯇꯔꯗ ꯏꯪꯕꯅꯤ
ꯍꯣꯏ ꯅꯨꯡꯁꯤꯠ ꯌꯥꯝ ꯁꯤꯠꯄꯅꯦ ꯑꯗꯨ ꯑꯣꯏꯔꯁꯨꯀꯣ ꯎꯝ ꯁꯦꯅꯥꯄꯇꯤꯒꯁꯤꯒ ꯍꯥꯏꯔꯗꯤ ꯎꯝ ꯑꯗꯨꯗ ꯅꯨꯡꯁꯥ ꯊꯣꯛꯇ꯭ꯔꯤꯉꯩꯗꯤ ꯁꯤꯗ ꯅꯨꯡꯁꯥ ꯍꯥꯟꯅ ꯊꯣꯛꯑꯦꯕ
ꯎꯝ
ꯁꯦꯅꯥꯄꯇꯤ ꯅꯨꯡꯁꯥ ꯊꯣꯛꯄ ꯌꯥꯝ ꯇꯞꯄꯅꯤ
ꯑꯩ ꯑꯩꯒꯤ ꯁꯦꯀꯦꯟꯗꯔꯤ ꯍꯥꯏ ꯇꯥꯔꯦ ꯑꯗꯨꯗ ꯁꯅꯥꯞꯇꯤꯗ ꯂꯩꯌꯦꯕꯀꯣ
ꯎꯝ ꯑꯁꯤꯒꯤ ꯑꯩꯒꯤ ꯂꯩꯐꯝ ꯍꯥꯏꯔꯗꯤ ꯁꯦꯅꯥꯄꯇꯤꯗꯤ ꯈꯔ ꯆꯤꯡ ꯃꯈꯥꯗ ꯑꯣꯏꯕ ꯃꯥꯜꯂꯦꯕ ꯅꯍꯥꯟꯗꯣ ꯑꯌꯨꯛꯇ ꯆꯠꯂꯒ ꯁꯤꯗꯗꯤ ꯅꯨꯡꯁꯥ ꯊꯣꯛꯈ꯭ꯔꯦ ꯑꯥꯗꯗꯤ ꯅꯨꯡꯁꯥ ꯊꯣꯛꯑꯝꯗ꯭ꯔ‌ꯦ
ꯑꯣ ꯑꯗꯨꯗꯣꯅ ꯁꯝꯃꯔ ꯚꯦꯀꯦꯁꯟꯗꯣ ꯌꯨꯝ ꯍꯥꯟꯕꯗ ꯀꯔꯃꯥꯏꯅ ꯍꯟꯒꯦ ꯂꯝꯕꯤꯗꯣ
ꯑꯩꯗꯤ ꯅꯥꯒꯥ ꯅꯠꯇ‌ꯦ ꯀꯨꯀꯤꯁꯨ ꯅꯠꯇꯦ
ꯅꯠꯇꯦ ꯑꯗꯨ ꯂꯝꯕꯤ ꯍꯪꯕꯅꯤꯗ
ꯎꯝ ꯀꯥꯡꯄꯣꯛꯄꯤꯔꯣꯝ ꯑꯗꯨꯝ ꯆꯠꯂꯦ ꯀꯩꯁꯨ ꯇꯧꯗꯦꯗ
ꯑꯗꯨꯗꯤ ꯏꯐ ꯂꯩꯏꯅꯥꯁꯦ
ꯍꯥꯥ
ꯏꯝꯐꯥꯜ
ꯎꯝ
ꯏꯝꯐꯥꯜꯗ ꯂꯩꯕ
ꯏꯝꯐꯥꯜꯗꯁꯨ ꯎꯝ ꯑꯗꯨꯝ ꯈꯨꯟ ꯈꯨꯟꯅ ꯑꯃꯔꯣꯝꯗꯅꯦ ꯏꯝꯐꯥꯜꯗꯁꯨ ꯂꯩꯌꯦ ꯂꯣꯏꯅꯃꯛꯇ